ꯑꯥ
ꯅꯨꯉꯥꯏꯔꯤꯕꯣ
ꯅꯨꯡꯉꯥꯏꯔꯦ ꯅꯨꯡꯉꯥꯏꯔꯦ
ꯇꯥꯏꯀꯣ ꯑꯩꯒꯤ ꯃꯈꯣꯟ ꯀꯣ
ꯇꯥꯏ ꯇꯥꯏ ꯏꯔꯄꯤꯁ ꯌꯥꯎꯔꯗꯤ ꯅꯨꯡꯉꯥꯏꯗꯧꯕ ꯆꯥꯗ꯭ꯔꯤ ꯆꯥꯗ꯭ꯔꯤ
ꯀꯔꯤ ꯃꯊꯦꯜ ꯊꯣꯡꯉꯤꯒꯦ
ꯈꯣꯏꯁꯦ ꯉꯥ ꯂꯧꯕꯨꯛꯀꯤ
ꯑꯁ ꯑꯌꯨꯛ ꯀꯤꯔꯣ ꯅꯨꯡꯗꯥꯡꯒꯤꯔꯣ
ꯑꯍ ꯑꯩꯀꯤꯗꯨ ꯐꯥꯕ ꯂꯨ ꯌꯦꯡꯕ ꯆꯠꯄ ꯑꯗꯨꯒ ꯍꯧꯖꯤꯛ ꯅꯨꯡꯗꯥꯡ ꯊꯣꯡꯕ
ꯊꯦꯡꯉꯤꯍꯦ ꯍꯌꯦꯡꯗꯤ ꯊꯕꯛ ꯆꯠꯀꯗ꯭ꯔꯣ
ꯆꯠꯀꯅꯤ
ꯅꯪ ꯍꯧꯖꯤꯛꯀꯥꯟ ꯀ꯭ꯔꯤ ꯀ꯭ꯔꯤ ꯊꯕꯛ ꯁꯨꯔꯤꯒꯦ
ꯍꯨꯖꯤꯛ ꯁꯨ ꯌꯨꯝꯗ ꯂꯩ ꯁꯤꯡ ꯆꯤꯡꯕ ꯆꯠꯂꯦ ꯂꯣꯏꯔꯦ
ꯅꯠꯇꯦꯗ ꯍꯧꯖꯤꯛꯀꯥꯟ ꯀꯔꯤ ꯀꯔꯤ ꯊꯕꯛꯅꯣ ꯅꯥꯡꯅ ꯁꯨꯔꯤꯁꯦ ꯍꯌꯦꯡ ꯊꯕꯛ ꯆꯠꯀꯅꯤ ꯍꯥꯏꯁꯤꯕꯨ ꯀꯔꯝꯕ ꯊꯕꯛꯅꯣ
ꯁꯤꯡ ꯀꯟꯅ ꯍꯣꯠꯅꯔꯦ ꯎꯝ
ꯎꯝ ꯑꯗꯨꯒ ꯌꯣꯜꯂꯤꯅꯦꯕ ꯅꯪ ꯇꯧꯔꯤꯁꯦ
ꯑꯗꯨꯒ ꯂꯣꯏꯔꯦ ꯑꯇꯩ ꯂꯩꯇꯦ ꯑꯗꯨ ꯈꯛꯇꯅꯦ
ꯅꯣꯏ ꯅꯣꯏ ꯈꯨꯟ ꯃꯁꯦꯟꯕꯨ ꯌꯣꯟꯕ꯭ꯔꯣ ꯅꯠꯇ꯭ꯔꯥ ꯀꯅꯥ ꯀꯅꯥꯕꯨ ꯌꯣꯟꯒꯦ
ꯄꯥꯥꯉꯟ ꯍꯣꯏꯗ
ꯂꯨꯄꯥ ꯀꯌꯥ ꯀꯌꯥ ꯐꯪꯒꯦ ꯑꯃꯔꯛ ꯌꯣꯟꯕ ꯀꯥꯟꯗ
ꯊꯦꯂꯗ ꯅꯥꯏꯟ ꯊꯥꯎꯖꯟ
ꯎꯐ ꯇꯥꯡꯉꯦꯍꯦ ꯈꯦꯂꯥꯗ ꯅꯥꯏꯟ ꯊꯥꯎꯖꯟꯗꯨꯗꯤ
ꯎꯝ ꯃꯣꯏꯅ ꯁꯤꯡꯕ
ꯁꯍꯤ ꯉꯥꯛꯇꯔꯣ
ꯎꯨꯝ ꯁꯖꯤ ꯎꯊꯥꯡꯖꯤ
ꯑꯗꯨ ꯐꯤꯠ ꯀꯤꯌꯥ ꯐꯤꯠ ꯀꯌꯥ ꯄꯥꯛꯄꯥ ꯐꯤꯠ ꯀꯌꯥ ꯁꯥꯡꯕꯔ ꯈꯦꯂ ꯑꯃ ꯍꯥꯏꯁꯦ ꯅꯣꯏꯒꯤꯁꯦ
ꯀꯂꯥ ꯑꯃ ꯍꯥꯏꯁꯦ ꯐꯤꯠ ꯀꯨꯟ ꯑꯣꯏꯒꯗꯧꯕ ꯑꯗꯨꯒ ꯇꯨ ꯄꯣꯏꯟ ꯐꯥꯏꯚ ꯋꯥꯡꯒꯗꯧꯕ ꯑꯗꯨꯗ ꯇꯦꯂꯥ ꯑꯃ ꯁꯥꯡꯕꯗꯨ
ꯎꯝ
ꯑꯁꯥꯡꯕꯗꯨꯗ ꯀꯩꯅꯣ ꯀꯨꯟ ꯁꯥꯡꯒꯗꯧꯕ ꯑꯗꯨꯒ ꯑꯅꯤ
ꯆꯠꯂꯣ ꯍꯪ ꯁꯛꯇꯤꯃꯥꯟꯗꯨꯕꯨ ꯐꯤꯠ ꯀꯨꯟ ꯁꯥꯥꯝꯕ꯭ꯔꯣꯅꯦ ꯅꯪꯁꯨ ꯄꯨꯉꯥꯡ ꯉ
ꯅꯠꯇꯦꯗ ꯀꯩꯅꯣ ꯍꯥꯏꯕꯅꯦ ꯁꯤꯡꯒꯤ ꯀꯦꯂꯥꯗꯨ
ꯑꯗꯨ ꯁꯛ ꯁꯛꯇꯤꯃꯥꯟꯗ ꯐꯤꯠ ꯀꯨꯟ ꯆꯟꯒ
ꯀꯨꯔ ꯀꯧ ꯁꯛꯇꯤꯃꯥꯟꯗ ꯁꯛꯇꯤꯃꯥꯟꯗꯁꯦ ꯁꯛ ꯁꯇꯤꯃꯥꯟ ꯁꯤꯁꯦꯝ ꯕꯣꯗꯤꯒꯤꯁꯦ ꯇꯔꯥ ꯃꯔꯤ ꯈꯛꯇꯅꯦ
ꯑꯗꯨꯗꯤ ꯅꯪ ꯐꯤꯠ ꯀꯨꯟꯗꯨꯗꯤ ꯀꯃꯥꯏꯅ ꯆꯟꯒꯗꯕ ꯑꯅꯤꯔꯛ ꯑꯨꯝꯂꯛ ꯍꯣꯟꯕ
ꯀꯗꯥꯏꯗꯒꯤ ꯇꯦꯂꯥ ꯑꯅꯤ ꯑꯍꯨꯝꯗꯨꯝ ꯑꯃꯔꯛ ꯍꯥꯞꯄꯗ ꯌꯥꯕꯕꯨ ꯁꯛꯇꯤꯃꯥꯟ ꯋꯥꯡꯍꯟꯒꯗꯧꯅꯤꯅꯦ
ꯅꯠꯇꯦ ꯀꯦꯂꯥ ꯑꯃꯁꯦ ꯑꯝ ꯀꯦꯂꯥ ꯑꯃꯁ ꯑꯃꯔꯛ ꯈꯣꯟꯕꯗ ꯑꯃꯔꯛ ꯈꯣꯟꯕꯗ ꯀꯦꯂꯥ ꯑꯃꯔꯣꯕ ꯁꯛꯇꯤꯃꯥꯟ ꯇ꯭ꯔꯤꯞ ꯑꯃꯁꯦ
ꯅꯠꯇꯦ ꯍꯦꯛ ꯀꯦꯂꯥ ꯑꯅꯤ ꯇꯪꯈꯥꯏ ꯑꯍꯨꯝ ꯑꯍꯨꯝ ꯍꯥꯄꯦ ꯍꯥꯔꯗꯤ ꯑ ꯌꯧꯔꯦ ꯍꯥ
ꯅꯠꯇꯦ ꯇ꯭ꯔꯤꯞ ꯀꯌꯥꯗ ꯀꯤꯂꯥ ꯑꯃ ꯐꯥꯒꯦꯕ
ꯇꯥ ꯔꯦꯠꯇ ꯆꯤꯡꯕꯅꯦ ꯂꯤꯇꯥꯟꯗꯗꯤ ꯃꯣꯢ ꯃꯐꯝꯗꯒꯤ ꯌꯣꯟꯕ ꯌꯣꯜꯂꯗꯤꯀꯣ ꯃꯣꯢꯗ ꯇꯔꯅꯦꯠ ꯇꯤꯃꯥ ꯆꯥꯝꯃꯔꯣꯝ ꯈꯔꯅꯦ ꯀꯦꯔꯅ ꯆꯤꯡꯕꯁꯦ ꯁꯛꯇꯤꯃꯥꯟ ꯂꯣꯠꯇꯗꯤ ꯊꯦꯂꯥꯑꯅꯤ ꯗꯨꯝ ꯌꯥꯔꯦ
ꯁꯛꯇꯤꯃꯥꯟ ꯂꯣꯠ ꯂꯣꯠ ꯀꯌꯥꯗ ꯀꯤꯂꯥ ꯑꯃ ꯐꯥꯒꯦ ꯍꯥꯏꯕꯅꯤꯗ ꯂꯣꯠ ꯑꯃꯗꯔꯥ ꯑꯅꯤꯗꯔꯥ ꯑꯍꯨꯝꯗ꯭ꯔꯥ ꯍꯥꯏꯕꯅꯤ ꯑꯩꯅ ꯍꯥꯏꯁꯦ
ꯂꯣꯠ ꯑꯃꯗ ꯀꯦꯂꯥ ꯑꯅꯤ ꯁꯛꯇꯤꯃꯥꯟ ꯎꯕꯟ ꯂꯣꯠ
ꯑꯗꯨꯗꯤ ꯋꯥꯟ ꯂꯣꯠꯇ ꯀꯤꯂꯥ ꯑꯅꯤ ꯊꯣꯛꯑꯗꯤ ꯀꯤꯂꯥ ꯑꯃꯁꯤ ꯅꯪꯅ ꯐꯤꯠ ꯇ꯭ꯋꯦꯟꯇꯤ ꯁꯥꯡꯉꯦꯗꯤ ꯁꯛꯇꯤꯃꯥꯟꯒꯤ
ꯅꯠꯇꯦ ꯇ ꯈꯪꯜꯂꯤꯁꯦ ꯁꯛꯇꯤꯌꯕꯥꯟꯒꯤ ꯍꯥꯎꯕ ꯖꯒꯥꯗꯨ ꯂꯩꯔꯣꯏ ꯁꯤꯅꯤꯅꯦ
ꯍꯣꯏꯅꯦ ꯐꯤꯠ ꯃꯥꯗꯤ ꯐꯤꯠ ꯀꯨꯟꯁꯨ ꯁꯥꯡꯁꯨ ꯁꯥꯡꯗ꯭ꯔꯒ
ꯑ ꯅꯣꯏ ꯋꯥꯏꯗ ꯁꯤꯡ ꯅꯪꯁꯨ ꯁꯤꯡ ꯍꯥꯞꯄ ꯁꯨ ꯍꯥꯞꯄ ꯆꯠꯇꯕ ꯃꯥꯜꯂꯦꯗ ꯎ
ꯇꯔꯦꯠ ꯁꯥꯡꯉꯦꯕ
ꯁꯥꯡꯗꯍꯦ
ꯅꯠꯇꯦ ꯐꯤꯠ ꯇꯔꯦꯠ ꯋꯥꯡꯕ ꯑꯗꯨꯒ ꯐꯤꯠ ꯀꯌꯥꯅꯣ ꯁꯥꯡꯕꯗꯩ ꯀꯥꯎꯈ꯭ꯔꯦ ꯁꯚꯦꯟ ꯕꯥꯏ ꯀꯌꯥ ꯑꯣꯏꯕ꯭ꯔꯥ ꯁꯚꯦꯟ ꯕꯥꯏ ꯇꯦꯟ ꯑꯣꯏꯕ꯭ꯔꯥ
ꯅꯠꯇꯦ ꯋꯥꯡꯅ ꯁꯥꯕꯗꯨꯅꯤꯀꯣ ꯁꯥꯡꯅ ꯁꯥꯕ ꯑꯃ ꯂꯩ ꯀꯦꯂꯥ ꯁꯥꯕꯁꯦ ꯄꯥꯛꯅ ꯁꯥꯡꯕ ꯁꯥꯕꯒ ꯋꯥꯡꯅ ꯁꯥꯕ ꯑꯃ ꯂꯩ ꯋꯥꯡꯅ ꯁꯥꯕꯗꯨꯅ ꯐꯤꯠ ꯃꯉꯥ ꯋꯥꯡꯒꯗꯧꯕ ꯑꯗꯨꯒ ꯐꯤꯠ ꯃꯉꯥ ꯄꯥꯛꯀꯗꯧꯕ ꯑꯗꯨꯗ
ꯍꯣꯏ ꯑꯗꯨꯃꯥꯏꯅ ꯇꯧꯅꯩꯌꯦ
ꯎꯝ
ꯑꯩꯈꯣꯏꯒꯤꯗꯤꯀꯣ ꯐꯤꯠ ꯃꯉꯥ ꯋꯥꯡꯕ꯭ꯔꯥ ꯐꯤꯠ ꯃꯉꯥ ꯋꯥꯡꯉꯒ ꯐꯤꯠ ꯇꯔꯦꯠ ꯄꯥꯞꯕ꯭ꯔꯥ ꯑꯃ ꯇꯧꯕꯅꯦ ꯍꯣꯏ ꯇꯥꯗ ꯌꯣꯟ ꯍꯣꯏ ꯁꯥꯏꯠꯇ ꯑꯗꯨ ꯅꯣꯏ ꯁꯥꯏꯠꯀꯤꯗꯤ ꯈꯪꯗꯔꯤ ꯑꯩꯁꯨ
ꯀꯦꯔꯥꯗꯤ ꯁꯣꯝꯗ ꯉꯥꯛꯇ ꯁꯥꯟꯅꯕꯅꯤꯅ ꯑꯌꯥꯝꯕ ꯆꯦꯛꯀꯣꯟ ꯌꯥꯝꯕꯅꯤꯅꯀꯣ ꯋꯥꯡꯖꯤꯡ ꯑꯗꯨꯋꯥꯏꯗ ꯊꯥꯕ
ꯑꯗꯨ ꯁꯛꯇꯤꯃꯥꯟꯁꯨ ꯅꯪꯒꯤ ꯑꯣꯏꯔꯦ ꯅꯪꯅ ꯃꯤ ꯄꯨꯔꯤ ꯅꯪꯅ ꯃꯤ ꯍꯥꯏꯌꯔ ꯇꯧꯔꯤꯅꯦꯕꯀꯣ ꯗ꯭ꯔꯚꯔ ꯕꯔ ꯋꯥꯏꯕ ꯑꯗꯨꯒ ꯏꯁꯤꯡ ꯏꯁꯤꯡ ꯌꯥꯟꯅꯕ ꯃꯤ ꯈꯔ ꯊꯤꯖꯤꯟꯕꯒꯤ ꯋꯥꯅꯦꯕ ꯅꯠꯇ
ꯎꯝ ꯂꯝꯗꯣ ꯅꯨꯡꯉꯥꯏꯔ
ꯑꯗꯨ ꯅꯪꯒꯤꯁꯤ ꯅꯪꯒꯤꯁꯤ ꯅꯪꯒꯤ ꯂꯝꯗꯒꯤ ꯇꯧꯕꯖꯥꯠ꯭ꯔꯥ ꯅꯠꯇ꯭ꯔꯦ ꯃꯤꯒꯤ ꯇꯧꯕꯖꯥꯔꯥ
ꯃꯤꯒꯤ ꯈꯨꯟꯒꯤ ꯂꯝ ꯌ ꯃꯣꯏ ꯈꯨꯟꯒꯤ ꯂꯝꯗꯨꯣ ꯌꯣꯜꯂꯛꯄ ꯀꯥꯟꯗ ꯎꯌꯣꯛꯇꯣ ꯂꯧꯕ ꯑꯩꯈꯣꯏꯅ ꯊꯤꯔꯒ
ꯍꯣꯡꯕ꯭ꯔꯣ ꯅꯪꯁꯦ ꯄ꯭ꯔꯣꯐꯤꯠ ꯀꯌꯥ ꯀꯌꯥ ꯐꯪꯒꯦ
ꯌꯥ ꯑꯗꯨ ꯍꯥꯏ ꯋꯥꯟ ꯃꯟꯅ ꯌꯣꯟꯕ ꯈꯨꯗꯤꯡꯅꯦ ꯋꯥꯟ ꯃꯟ ꯋꯥꯟ ꯃꯟ ꯂꯩꯇꯦꯅ
ꯑꯗꯨ ꯋꯥꯟ ꯃꯟꯗ ꯑꯗꯨꯝ ꯀꯌꯥ ꯌꯣꯜꯂꯦ ꯀꯌꯥ ꯂꯥꯛꯑꯦ
ꯈꯪꯗꯦꯗ ꯑꯗꯨ ꯃꯈꯩꯏ ꯀꯥꯜꯀꯨꯂꯦꯁꯟ ꯇꯧꯗꯦ
ꯑꯗꯨꯝ ꯍꯥꯏꯌꯅꯦ ꯑꯁ ꯅꯪ ꯑꯩꯉꯣꯟꯗ ꯑꯩꯉꯣꯟꯗꯕꯨ ꯑꯗꯨ ꯍꯥꯏꯕ ꯇꯥꯟꯗꯗꯤ ꯅꯣꯏꯅꯦ ꯋꯥꯟ ꯃꯟꯗ ꯀꯌꯥ ꯂꯥꯛꯀꯦꯕ ꯅꯪꯒꯤ ꯏꯟꯀꯝꯁꯦ
ꯑꯗꯨꯝ ꯑꯩ ꯈ ꯊꯦꯟꯒꯦ ꯂꯩ ꯇꯣꯇꯦꯜꯗ ꯈ ꯊꯦꯟꯒꯦꯀꯣ ꯂꯞꯁꯦ ꯂꯥꯟꯅ ꯄꯤꯕ ꯂꯧꯁꯦ ꯍꯥꯏ ꯍꯥꯏꯔꯁꯦꯕꯀꯣ ꯀꯦꯂꯁꯦ ꯋꯥꯟ ꯐꯤꯞꯇꯤ ꯊꯣ ꯎꯝ ꯂꯝ ꯑꯃ ꯂꯧꯁꯦ ꯆꯦꯂꯥꯕ ꯇꯤ ꯊꯣꯛꯈ꯭ꯔꯦ ꯑꯗꯨꯗ ꯄꯩꯁꯥꯗꯨ ꯑꯃꯨꯛꯀ ꯂꯝ ꯂꯧꯕꯒꯤ ꯃꯃꯜꯒ ꯀꯥꯞꯊꯣꯛꯀꯗꯕ ꯑꯗꯨꯒ ꯊꯕꯛ ꯁꯨꯕꯒꯤ ꯃꯃꯜꯒ ꯇꯪꯈꯥꯏ ꯆꯥꯕꯤꯅꯦꯗ ꯁꯄꯣꯁ ꯇꯨ ꯂꯥꯛꯁ ꯐꯪꯉꯗꯤ ꯇꯨ ꯂꯥꯛꯁ ꯐꯪꯉꯗꯤ ꯋꯥꯟ ꯂꯥꯛ
ꯅꯪꯅ ꯍꯥꯏꯕꯗ ꯑꯩ ꯚꯥꯞ ꯇꯥꯏꯌꯦꯅꯦ ꯑꯩ ꯚꯥꯞ ꯇꯥꯏꯌꯦꯕ ꯑꯗꯨꯣ ꯑꯩꯅ ꯍꯥꯏꯕ ꯗꯦ ꯆꯥꯎꯔꯛꯄ ꯅꯪ ꯆꯥꯎꯔꯛꯅ ꯍꯥꯏꯔꯛꯑꯣꯕ ꯊꯥ ꯊꯥ ꯑꯃꯗ ꯀꯌꯥ ꯄꯨꯝꯕꯗꯤ ꯑꯗꯨꯝ ꯂꯥꯛꯒꯦ ꯅꯪꯒꯤꯁꯦ ꯑꯗꯨꯝ ꯈ꯭ꯋꯥꯏꯗꯒꯤ ꯄꯤꯛꯈ꯭ꯔꯕꯗ ꯍꯥꯏꯔꯒ
ꯈꯪꯗꯦꯗ
ꯈꯪꯗꯦꯗꯤ ꯍꯥꯏꯕ ꯌꯥꯔꯣꯏꯗ ꯅꯪꯁꯨ
ꯍꯟꯗꯛꯇꯤ ꯍꯧꯖꯤꯛꯇꯤ ꯁꯤꯖꯟ ꯁꯨ ꯅꯠꯇ꯭ꯔꯦ
ꯂꯥꯛ ꯃꯉꯥ ꯇꯔꯨꯛ ꯌꯧꯕ꯭ꯔꯣ
ꯍꯣꯏ ꯀ ꯌꯧ ꯑꯗꯨ ꯌꯧꯔꯗꯤ ꯑ ꯁꯀꯥꯏ ꯀ꯭ꯔꯦꯄꯔ ꯁꯔꯣꯏꯣꯏꯗ꯭ꯔꯣ
ꯍꯦ ꯍꯦ ꯍꯦ ꯂꯥꯛ ꯑꯃꯗꯤ ꯌꯧꯕ꯭ꯔꯣ ꯊꯥ ꯑꯃꯗ
ꯌꯥꯎꯗꯦꯗ
ꯂꯤꯁꯤꯡ ꯌꯥꯡꯈꯩ
ꯇ꯭ꯋꯦꯟꯇꯤ ꯊꯥꯔꯇꯤ ꯑꯗꯨꯒꯤ ꯆꯥꯡꯗ
ꯄꯩꯁꯥꯗꯤ ꯄꯥꯏꯔꯦ ꯅꯦ ꯍꯥ ꯂꯤꯈꯜ ꯅꯪꯁꯦ
ꯎꯝ ꯄꯥꯏꯔꯅꯤ ꯂꯣꯏꯅ ꯏꯃꯥꯈꯣꯏꯒ ꯄꯨꯟꯅ ꯂꯩꯕꯕꯨ
ꯄꯩꯁꯥꯗꯤ ꯄꯥꯏꯔꯦ ꯅꯪ ꯅꯪ ꯒꯥꯔꯤ ꯃꯆꯥꯗ ꯌꯣꯟꯊꯣꯛꯈ꯭ꯔꯣꯅ
ꯐꯖꯥ ꯊꯧꯍꯦ ꯅꯟ ꯇꯦꯟꯕꯣꯜ ꯂꯤꯁꯤꯡ ꯃꯉꯥ ꯄꯤꯕ ꯑꯃ ꯃꯔꯤ ꯈ꯭ꯣꯏꯏꯗꯒꯤ ꯂꯧꯋꯦ
ꯅꯪ ꯒꯥꯔꯤ ꯃꯆꯥꯗꯣ ꯆꯨꯄꯤꯗꯔꯗꯣ
ꯍꯣꯏ ꯂꯣꯟꯅꯦꯅ ꯀꯣꯏꯔꯦꯗ ꯇꯨ ꯊꯥꯎꯖꯟ ꯇ꯭ꯋꯦꯟꯇꯤ ꯊ꯭ꯔꯤ
ꯂꯣꯟ ꯄꯤꯕ꯭ꯔꯣ ꯅꯪ ꯊꯕꯛꯁꯨ ꯇꯧꯗ꯭ꯔꯕ
ꯑꯦ ꯊꯕꯛ ꯊꯧꯗ꯭ꯔꯁꯨ ꯑꯗꯨ ꯂꯣꯟ ꯑꯗꯨꯝ ꯂꯧꯕ ꯌꯥꯏꯗꯅ ꯀꯔꯤ ꯁꯥꯔꯚꯤꯁꯁꯨꯅꯤꯗꯦ ꯒꯥꯔꯤ ꯃꯆꯥ
ꯑꯗꯨ ꯂꯣꯟꯗꯨ ꯅꯪꯒꯤ ꯒꯔꯦꯟꯇꯤꯗꯤ ꯀꯔꯤ ꯊꯝꯕ
ꯑ ꯅꯣꯃꯤꯅꯤꯔꯣ ꯒꯔꯥꯟꯇ꯭ꯔ ꯔꯣ
ꯍꯪꯀꯔꯥꯟꯇꯔ ꯗꯣ
ꯑꯩ ꯅꯨꯄꯤ ꯑꯗꯨꯝ ꯊꯝꯃꯦꯗ
ꯑꯗꯨꯒ ꯂꯥꯏꯛ ꯃꯣꯏ ꯀꯔꯤ ꯍꯥꯏꯅꯤ ꯁꯦꯀ꯭ꯌꯨꯔꯤꯇꯤꯒꯤꯗꯃꯛ ꯅꯪ ꯀꯔꯤ ꯀꯔꯤ ꯄꯨꯝꯕ ꯑꯗꯨꯝ ꯊꯝꯍꯟꯒꯦ
ꯍꯟꯗꯥꯏ ꯑꯗꯨ ꯈꯪꯗꯦ ꯃꯤ ꯃ ꯑꯗꯨ ꯑꯗꯨꯒꯤ ꯃꯣꯏꯗ ꯇꯧꯍꯟꯕꯅꯦ ꯑꯗꯨꯝ ꯊꯥꯗ ꯏ ꯃꯥꯏꯗ ꯍꯨꯟꯕꯀꯣ ꯊꯥ ꯆꯍꯤ ꯑꯃꯗ ꯂꯣꯏꯁꯤꯟꯕ ꯑꯩꯅ ꯍꯥ ꯊꯥꯗ ꯂꯤꯁꯤꯡ ꯅꯤꯄꯥꯜ ꯅꯤꯄꯥꯜꯒ ꯂꯨꯄꯥ ꯇ꯭ꯋꯦꯟꯇꯤ ꯐꯥꯏꯚ ꯐꯪꯉꯦ ꯗꯥꯎꯟ ꯄꯦꯃꯦꯟꯅ ꯊꯥꯔꯇꯤ ꯇꯧꯕ ꯃꯣꯏ ꯀꯥꯟꯅꯕꯗꯨ ꯗꯗꯥꯎꯠ ꯎꯝ ꯒꯥꯔꯤꯗꯨ ꯂꯣꯟ ꯂꯧꯕꯦ ꯀꯥꯟꯗꯦꯗ ꯑꯃꯔꯣ ꯑꯝꯗ ꯍꯥꯏꯔꯗꯤ
ꯏ ꯑꯦꯝ ꯑꯥꯏꯁꯤ ꯅꯪꯅ ꯃꯣꯏꯅ ꯄꯤꯔꯕ ꯑꯦꯃꯥꯎꯟꯗꯒꯤ ꯍꯦꯟꯅꯁꯨ ꯊꯤꯕ ꯌꯥꯏꯑꯕ ꯂꯩꯔꯗꯤ ꯅꯠꯇ꯭ꯔꯥ
ꯍꯣꯏ ꯂꯩꯔꯗꯤ ꯄꯨꯂꯞꯇ ꯊꯤꯕꯁꯨ ꯌꯥꯏ ꯅꯪ ꯂꯩꯕ ꯂꯩꯕ ꯀꯥꯟꯗ ꯍꯦꯛ ꯂꯧꯕ ꯀꯥꯟꯗ ꯊꯥ ꯑꯃꯗꯤ ꯐ꯭ꯔꯤ ꯌꯦꯡꯕ ꯃꯣꯏꯅ
ꯑꯗꯨ ꯅꯪꯒꯤꯗꯨ ꯂꯣꯏꯈ꯭ꯔꯦ ꯊꯤꯕ ꯂꯣꯏꯔꯕꯣ
ꯑꯥ ꯀꯣꯏꯔꯦꯗ ꯂꯣꯏꯔꯦꯗ ꯆꯍꯤ ꯑꯃꯈꯛꯇ ꯇꯧꯕꯅꯦ ꯆꯍꯤ ꯑꯍꯨꯝ ꯆꯍꯤ ꯑꯃꯗ ꯂꯣꯏꯁꯤꯟꯕ ꯑꯩꯒꯤꯗ ꯆꯍꯤ ꯑꯍꯨꯝ ꯂꯧ ꯌꯦꯁꯤꯟꯒꯦ ꯍꯥꯏꯔꯗꯤ ꯊꯥꯗ ꯍꯨꯟꯒꯗꯕꯁꯦ ꯂꯤꯁꯤꯡ ꯃꯔꯤꯔ ꯑꯗꯨ ꯇꯥꯔꯛꯀꯅꯤ
ꯅꯪ ꯒꯥꯔꯤ ꯑꯆꯧꯕ ꯒꯥꯔꯤ ꯑꯆꯧꯕ ꯑꯃ ꯌꯦꯡꯕ ꯌꯥꯔꯦ ꯔꯦꯅꯖꯤꯗꯦ
ꯋꯔꯤ ꯇꯥꯎ ꯅꯉꯥꯏ
ꯂꯣꯟꯗ
ꯎꯝ ꯃ ꯑꯦꯠ ꯍꯟꯗ꯭ꯔꯦꯠ ꯂꯧ ꯃꯔꯨꯇꯤ ꯑꯦꯠ ꯍꯟꯗ꯭ꯔꯦꯠ
ꯂꯧꯈ꯭ꯔꯦ
ꯑ ꯂꯧꯗꯦꯍꯦ ꯁꯦꯀꯦꯟꯗ ꯑꯃ ꯊꯤꯒꯗꯕꯅꯦ ꯂꯝ ꯀꯣꯏꯅꯉꯥꯏ
ꯑ ꯃꯔꯨꯇꯤ ꯑꯦꯠ ꯍꯟꯗ꯭ꯔꯦꯠꯗꯤ ꯐꯪꯁꯨ ꯐꯪ ꯁꯤ
ꯂꯩꯔꯤꯗ ꯑꯩꯠ ꯍꯟꯗ꯭ꯔꯦꯠ ꯌꯥꯝ ꯊꯧꯅꯔꯤꯗ ꯇꯥꯕ꯭ꯔꯣ ꯑ ꯖꯤꯞꯁꯤ ꯊꯥꯎ ꯆꯥꯕꯒ ꯁꯛꯇꯤ ꯃꯥꯟ ꯍꯦꯟ ꯊꯥꯎ ꯆꯥꯕꯕꯨ
ꯂꯥꯛ ꯑꯍꯨꯝ ꯒꯨꯝꯕꯗ ꯐꯪꯕꯅꯦ ꯁꯦꯀꯦꯟ ꯍꯦꯟꯗꯣ ꯖꯤꯞꯁꯦ
ꯀꯔꯤ ꯇꯧꯅꯉꯥꯏꯒꯤ ꯖꯤꯞꯁꯤ ꯂꯥꯛ ꯑꯍꯨꯝ ꯂꯧꯗ ꯁꯔꯨꯛ ꯐꯥꯔꯁ ꯍꯦꯟ ꯂꯧꯔꯒ ꯄꯩꯁꯥ ꯇꯥꯟꯕꯅ ꯐꯠꯇꯔꯣ
ꯅꯠꯇ꯭ꯔꯁꯨ ꯑꯩꯅ ꯍꯥꯏꯒꯦ ꯅꯪꯀꯣ ꯖꯤꯞꯁꯤ ꯅꯠꯇ꯭ꯔꯁꯨ ꯀꯩꯅꯣ ꯐꯣꯔ ꯖꯦꯔꯣ ꯁꯚꯦꯟꯒꯨꯝꯕ ꯀꯦꯝꯄꯔꯒꯨꯝꯕ ꯂꯧ ꯂꯣꯗꯅ ꯀꯔꯕꯥꯔ ꯇꯧꯅꯕ ꯍꯥꯏꯕꯗꯤ ꯃꯤꯟꯁ ꯗꯨꯀꯥꯟꯒꯤ ꯄꯣꯠ ꯅꯪ ꯃꯣꯔꯦ ꯅꯪ ꯃꯣꯔꯦ ꯆꯪꯕ ꯊꯣꯛꯄ ꯇꯧꯕ ꯌꯥꯔꯦ ꯗꯨꯀꯥꯟꯒꯤ ꯄꯣꯠ ꯅꯪ ꯕꯣꯂꯦꯔꯣ ꯄꯤꯛꯑꯞ ꯀꯦꯝꯄꯔ ꯑꯩꯈꯣꯏ ꯂꯧꯔꯗꯤ ꯅꯪ ꯅꯨꯡꯁꯨ ꯍꯣꯟꯕ ꯌꯥꯔꯦ ꯑꯦꯟ ꯗꯦꯟ ꯁꯤꯃꯦꯟꯁꯨ ꯍꯣꯟꯕ ꯌꯥꯔꯦ ꯗꯨꯀꯥꯟꯒꯤ ꯄꯣꯠ ꯆꯩ ꯅꯪ ꯁꯞꯄ꯭ꯂꯥꯏ ꯇꯧꯕ ꯌꯥꯔꯦ ꯍꯣꯜꯂꯒ ꯗꯨꯀꯥꯟ ꯗꯨꯀꯥꯟ ꯗꯨꯀꯥꯟꯗ ꯄꯂꯦꯜꯗ ꯂꯩꯕ ꯖꯒꯥꯁꯤꯡꯒꯤ
ꯄꯂꯥꯟꯗꯤ ꯌꯥꯟ ꯗ
ꯍꯟꯗꯣꯛ ꯍꯨꯟꯖꯤꯟ ꯇꯧꯕ ꯌꯥꯔꯦ ꯑ
ꯄꯩꯁꯥꯒꯤ ꯃꯊꯧꯅꯤꯅꯦ ꯑꯗꯨꯛ ꯃꯈꯩꯗꯣ ꯅꯣꯏꯅ ꯄꯩꯁꯥ ꯍꯥꯏꯔꯝꯃꯅꯤ ꯈꯔꯅ ꯃꯇꯦꯡ ꯄꯥꯡꯒꯦꯁꯨ ꯍꯥꯏꯗꯦ
ꯅꯪꯗꯤ ꯐꯪꯉ꯭ꯔꯁꯨ ꯃꯇꯦꯡꯁꯨ ꯄꯥꯡꯉꯛꯇꯦ ꯃꯇꯦꯡ ꯄꯤ ꯅꯤꯔ ꯂꯩꯌꯦ ꯅꯪꯒꯤ ꯁꯥꯏꯠꯇꯒꯤꯗꯤ ꯄꯥꯡꯂꯛꯇꯦ
ꯀꯗꯥꯏꯗꯒꯤ ꯐꯪ꯭ꯔꯅꯤ ꯐꯦꯝꯂꯤ ꯄꯥꯈꯪ ꯑꯣꯏꯔ ꯌꯥꯕꯀꯣ ꯄꯩꯁꯥ ꯈꯔ ꯀ
ꯏꯆꯥ ꯅꯨꯨꯄꯥꯅꯤ ꯍꯥꯏꯔꯦ ꯒꯣꯔꯃꯦꯟ ꯁ꯭ꯀꯨꯜꯗ ꯇꯝꯍꯟꯈ꯭ꯔꯦ
ꯀꯥꯏ ꯒꯣꯔꯃꯦꯟ ꯁ꯭ꯀꯨꯜꯅꯣ